ꯌꯥꯔꯕꯣ
ꯎꯝ ꯍꯜꯂꯣ ꯀꯩ ꯇꯧꯔꯤꯒꯦ
ꯤ ꯚꯔ
ꯑꯗꯨꯝ ꯐꯇ ꯆꯥꯗ ꯋꯥ ꯉꯥꯡꯅ ꯐꯕ ꯃꯤꯅ ꯍꯌꯦꯡꯗꯀꯣ ꯇꯥꯕꯣꯏꯅꯤꯁꯦꯣꯏ ꯀꯩꯅꯣꯁꯨꯨꯕꯤ
ꯅꯨꯀꯅꯨ ꯍ ꯀ ꯅꯅ ꯕꯤꯃꯥ
ꯑꯥ
ꯀꯦ ꯗꯔꯤ ꯇꯨꯨꯝ ꯍꯒꯣ ꯂꯣ
ꯍꯧꯒꯗꯗꯥꯏ ꯄꯥꯔꯤ
ꯆꯥꯛ ꯊꯣꯡꯉꯕꯣ
ꯊꯣꯡꯉꯦ ꯑꯩꯈꯣꯏ ꯃꯥꯅ ꯀꯔꯤ ꯀꯩ ꯌꯦꯟꯖꯥꯡ ꯊꯣꯡꯉꯒꯦꯕ
ꯎꯝ
ꯈꯪꯗꯦ
ꯅꯪ ꯉꯁꯤ ꯊꯕꯛ ꯆꯠꯊꯣꯛꯀꯗꯕ ꯂꯩꯕ꯭ꯔꯣ
ꯑꯇꯩ
ꯀꯩꯅꯣ ꯋꯥꯒ ꯑꯝꯇ ꯉꯗꯦ ꯇꯨꯃꯤꯟꯅꯒ ꯂꯩꯗꯨꯕꯨ
ꯑꯦ ꯈꯨꯝꯃꯤꯗꯨ ꯗꯦꯔꯖ ꯂ ꯂꯩꯇꯦꯅ ꯀꯣꯟ ꯂꯧꯔꯨꯔꯁꯦ ꯀꯣꯟꯁꯦ ꯀꯅꯥ ꯀꯩ ꯍꯥꯏꯁ ꯍꯥꯏꯅꯣ
ꯁꯤꯒꯤꯁꯦ ꯊꯨꯝꯕꯅ ꯂꯣꯏꯔꯦ
ꯍꯥꯥ
ꯆꯨꯖꯥꯛ ꯆꯥꯕꯗ ꯆꯤꯟꯗ ꯊꯨꯝꯕꯅ ꯊꯨꯝ ꯑꯃ ꯆꯨꯖꯥꯛꯅꯤꯉꯥꯏꯅ
ꯅꯪꯅ ꯍꯥꯎꯕꯅꯦ ꯍꯥꯏꯗ꯭ꯔꯣ
ꯍꯥꯎꯔ ꯗꯥꯏꯕꯤꯇꯤꯁ ꯋꯥꯡꯗꯣꯏꯕ꯭ꯔ
ꯁꯦꯠꯀ꯭ꯔꯣꯜ ꯍꯥꯏꯕ꯭ꯔꯣ ꯑꯗꯨꯗꯨꯅ ꯍꯥꯏ
ꯎꯝ
ꯀꯩꯅꯣ ꯀꯃꯥꯏꯅ ꯇꯧꯁꯥꯏꯅꯣ ꯀꯣꯟꯗꯨꯕꯣ
ꯈꯪꯗꯦꯗ ꯏꯂ ꯄꯨꯕꯨꯛ ꯆꯂꯅ
ꯐꯩꯗꯧ ꯍꯥꯟ ꯏꯗꯤꯅ
ꯅꯪ ꯊꯣꯛꯄ ꯅꯪ ꯆꯤꯡꯕꯗ ꯌꯥꯝ ꯍꯩꯗꯤ ꯍꯥꯏꯅ
ꯏꯆꯤꯜ ꯏꯅꯥꯎꯕꯤꯅ ꯀꯩꯅꯣ ꯇꯧ ꯍꯥꯏꯕꯅꯦ ꯍꯟꯗꯛꯀꯤ ꯀꯩꯅꯣ ꯂꯣ ꯍꯟꯗꯛꯀꯤ ꯊꯥꯔꯁꯨ ꯄꯤꯌꯣ ꯍꯥꯏꯕꯅꯦ
ꯎꯝ ꯎꯝ
ꯑꯗꯨꯏ ꯐꯕ ꯂ ꯂꯧꯗ ꯌꯥꯔꯣꯏꯀꯣ ꯑꯗꯣ ꯎꯝ
ꯎꯝ ꯎꯝ ꯂꯧꯔꯨꯕꯊꯝ
ꯨꯔꯗ ꯏꯟꯅꯔ ꯂꯥꯏꯟ ꯄꯔꯃꯤꯠ ꯆꯠꯅꯍꯜꯂꯨ ꯍꯥꯏꯕ ꯂꯥꯎ ꯂꯥꯎ
ꯎꯝ ꯅꯍꯥꯛꯀꯤ ꯒꯣꯟ ꯆꯤꯡꯕ ꯅꯨꯄꯥꯗꯣ ꯑ ꯇꯁꯤ
ꯑꯗꯨꯒ ꯀꯣꯟꯁꯤꯅ ꯀꯗꯥꯥꯏ ꯊꯝꯃꯝꯗꯣꯏꯕ
ꯎꯝ ꯆꯤꯡꯉ ꯈ꯭ꯔꯣ
ꯎꯥ ꯑꯁꯤ ꯗ꯭ꯔꯦꯁꯤꯡ ꯇꯦꯕꯜꯁꯦ ꯊꯝꯃꯝ ꯂꯩꯕ꯭ꯔꯣ ꯗ꯭ꯔꯦꯁꯤꯡ ꯇꯦꯕꯜ ꯊꯝꯝꯁꯦ ꯊꯝꯅꯤꯡꯕ꯭ꯔꯣ ꯗ꯭ꯔꯦꯁꯤꯡ ꯇꯦꯕꯜꯁꯦ ꯔꯣꯕꯤꯛ ꯆꯣꯡꯒꯣꯝꯗ ꯊꯝꯈ꯭ꯔꯁꯤꯔꯣ ꯈꯪꯗꯦ ꯁꯤꯡ ꯇꯦꯕꯁꯦ ꯑꯦꯔꯣꯕꯤꯛꯣꯡꯣꯝꯗ ꯊꯝꯈꯁꯤꯁꯨ ꯈꯪꯗꯦꯕ
ꯅꯨꯄꯤꯛꯁꯦꯡꯉꯣꯝꯗ ꯌꯦꯡꯉ ꯆꯣꯡꯅꯕ
ꯑ
ꯆꯠꯒꯤꯔꯗ
ꯆꯔꯝ ꯉꯔꯥꯡ ꯊꯣꯡꯒꯦ
ꯍꯒꯤꯔꯥ
ꯑꯣꯝ
ꯉꯗꯥꯅ ꯐꯂꯗꯤ
ꯆꯪ ꯁꯣꯏꯔꯣ ꯑꯁ
ꯌꯥꯝ ꯍꯥꯎꯋꯏ ꯍꯥꯏꯔ ꯇꯣꯔꯕꯣꯟꯅꯤꯅ ꯃꯔꯤꯅꯤꯅ ꯀꯩꯅꯣꯗ ꯂꯣꯏꯃꯛ ꯃꯕꯤ ꯍꯥꯏꯔꯗ ꯀꯨꯡꯈꯥ ꯀꯨꯝꯊꯔꯦ ꯍꯟꯗꯣ ꯃꯊꯛꯇ ꯀꯥꯅꯕꯅ ꯍꯧ ꯇꯔꯨꯕ ꯇꯝꯕ ꯍꯧꯔꯦꯅꯦ
ꯂ ꯍꯥꯏꯦ ꯏꯔꯒꯗ꯭ꯔꯣꯜꯂꯤ
ꯆꯥꯐꯦꯟ ꯀꯨꯗꯨꯅ ꯍꯤꯗꯥꯛ ꯑꯃ ꯌꯥꯎꯍꯕꯅꯤ ꯈꯥꯃꯦꯟꯒꯤ ꯀꯥꯞꯅꯕ ꯈꯥꯃꯦꯟꯗꯨꯅ ꯄꯥꯜꯂꯝꯗꯥꯏꯁꯤꯗ ꯄꯥꯟꯕꯕꯨ ꯍꯧꯔꯛꯑꯦ ꯇꯤꯟ ꯑꯣꯏ ꯏꯇꯥ ꯆꯂꯦ ꯑꯒꯣ
ꯂꯥꯏꯐꯁꯨ ꯌꯥꯣ ꯇꯥꯡꯕ꯭ꯔꯣ
ꯁꯕꯦꯟ ꯄꯤꯖꯤ ꯌꯥ ꯑ
ꯗꯪ ꯑꯣꯏꯁꯦ ꯍꯥ ꯍꯧꯗꯦꯕ ꯅꯪ ꯃꯁꯥꯅ ꯌꯨꯝꯁꯤꯒꯤ ꯃꯑꯣꯡꯗꯩꯅ ꯈꯟꯖꯩꯔꯣ
ꯍꯧꯕꯤꯛ ꯑꯃꯨꯛ ꯀꯩꯩꯅꯣ ꯐꯣꯟ ꯊꯥꯕ ꯃꯥꯜꯂ ꯃꯨ ꯊꯠꯂꯛꯑꯣ ꯑꯝꯇ
ꯊꯗꯣꯏ
ꯇꯥꯏꯌꯦ ꯂꯣꯏꯃ
ꯎ ꯊꯥꯗ ꯃ
ꯍꯣ ꯅꯨꯡ ꯋꯥꯔꯤ ꯁꯥꯕ ꯃꯥꯜꯂꯦꯕꯇꯝ ꯊꯠꯂꯣ ꯎꯝ ꯈꯤꯇꯪ ꯂꯥꯞꯊꯣꯛꯑꯗꯣꯏꯈꯅ ꯂꯥꯡꯉꯦꯕ ꯀꯅꯥꯒꯤ ꯊꯥꯔꯤꯅꯣ ꯕꯣꯏꯁ ꯑꯗꯨꯝ ꯊꯣꯛꯍꯟꯕ ꯌꯥꯗꯦ ꯍꯥꯏꯕ
ꯑꯁ ꯈꯪꯗꯦ ꯀꯣꯟ ꯆ ꯃꯨꯁꯦ
ꯆꯥꯛ ꯆꯥꯊꯣꯛꯑꯒ ꯑꯣ ꯍꯣ ꯑꯁ ꯍꯤꯡꯈꯣꯜꯁꯤꯁꯨ ꯅꯥꯄꯤꯅ ꯎꯞꯄꯦ ꯄ ꯅꯟꯗꯅ ꯈꯥꯃꯦꯟꯁꯤꯕ ꯁꯤꯒ ꯀ ꯈꯥ ꯊꯣꯟꯖꯂꯦ ꯄꯥꯟꯁꯦ ꯈꯔꯅꯦ ꯇ ꯇꯥꯏ
ꯀꯩꯅꯣ
ꯁꯖ ꯃꯦ ꯅꯃꯥ ꯑꯃ ꯄꯥꯜꯂꯝꯃꯦ ꯑꯩꯅ ꯂꯩꯕꯥꯛ ꯈꯔ ꯊꯣꯟꯖꯟꯕꯤꯗꯗꯤ ꯄꯥꯅꯤꯩꯅꯣ ꯈꯟꯕꯗꯣ ꯇꯟꯃꯟꯗꯅ ꯊꯣꯝꯖꯤꯟꯗꯗꯅ ꯂꯣꯏ ꯁꯤꯈ꯭ꯔꯦꯕ ꯆꯥꯎꯔꯛꯑꯀꯥꯟꯗ ꯁꯤꯒꯤ ꯌꯦꯟꯗ ꯌꯦꯦꯟꯒꯤꯅ ꯃꯔꯣ ꯃꯈꯣꯡ ꯉꯟꯕꯤꯗꯤ ꯈꯔ ꯃꯈꯥꯗꯤ ꯁꯛꯈꯧꯔꯛꯀꯗꯧ
ꯐꯉ ꯈꯨꯁꯨ ꯍꯧ ꯆꯥꯎꯗ
ꯑꯀꯥꯁꯅ ꯃꯔꯝ ꯈꯃꯣꯛꯁꯦ ꯋꯥ ꯂꯩꯇ꯭ꯔꯦ
ꯀꯦꯔꯅꯣ
ꯑꯩꯅ ꯂꯥꯏꯔꯤꯛ ꯄꯥꯒꯗꯕꯅꯦ ꯍꯌꯦꯡꯗꯒꯤꯩ ꯄꯨꯡ ꯇꯔꯦꯠ ꯇꯥꯕꯒꯅ ꯍꯥꯏꯕ
ꯑꯥ
ꯩ ꯀꯩꯗꯧꯔꯤꯅꯣ ꯍꯪꯕ ꯂꯥꯏꯔꯤꯛ ꯄꯥꯔꯤ
ꯎ ꯅꯣꯏꯁꯨ ꯄꯥꯔꯦ ꯍꯥꯏꯌꯨ ꯀꯩꯅꯣ ꯑꯗꯨꯕꯨꯣ
ꯏꯟꯇꯥꯔꯁ ꯇꯝꯖꯒꯁꯦ ꯏꯟꯇꯥꯔꯁ ꯇꯝꯗꯣ ꯑꯗ ꯐꯣꯟ ꯇꯧꯔꯛꯄꯗꯨꯗ ꯂꯦꯟꯊꯣꯛꯑꯦ ꯀꯅꯥꯅꯣ ꯂꯦꯟꯊꯣꯛꯏꯅꯤ ꯍꯥꯏꯌꯦ ꯅꯤꯊꯣꯏꯒ ꯈꯪꯅꯔꯤ ꯍꯥꯏ ꯌꯥꯀꯥꯁꯅ ꯁ ꯌꯥꯝ ꯐꯕꯅꯦ ꯈꯪꯅꯧ ꯐꯖꯅ ꯌꯥꯝ ꯆꯝꯕꯅꯦ ꯃꯤ ꯎꯕꯨ ꯌꯥꯝ ꯐꯕꯅꯤ ꯍꯥꯏꯔꯤꯗꯤ
ꯎꯝ
ꯑ
ꯅꯪ ꯆꯦꯔꯤꯕ ꯀꯥ ꯄꯩꯁꯥ ꯄꯨꯒꯦ ꯁꯤꯅꯕ
ꯁꯣꯏꯇꯦ ꯇꯥꯁꯟꯅꯗ꯭ꯔꯦ ꯃꯦꯁꯦꯁ ꯀꯝꯍꯜꯂꯛꯇ꯭ꯔꯦ ꯍꯉꯦꯥꯏꯍꯥꯛ ꯂꯩꯔꯦ ꯄꯤꯔꯣ ꯀꯌꯥꯕꯨꯒꯤꯅꯣ ꯐꯣꯟꯁꯨ ꯍꯟꯖꯤꯟ ꯍꯖꯤꯟ ꯇꯧꯔꯕꯅꯦ ꯇꯟ ꯌꯥꯝ ꯄꯤꯔꯛꯀꯗꯕꯅꯤ ꯇꯟ ꯌꯥꯝ ꯄꯤꯔꯛꯀꯕꯅꯤꯅ ꯅꯨꯄꯤꯁꯨ ꯄꯤꯔꯛꯇꯦ
ꯍꯣꯟꯗꯤ ꯑꯣꯂꯛꯄꯥ
ꯎꯝ ꯉꯔꯥꯡꯗꯤ ꯎꯛꯂꯛꯑꯝꯕꯅꯦ ꯉꯁꯤꯗꯤ ꯀꯩꯝ ꯍꯥꯏꯔꯛꯈꯤꯗ꯭ꯔꯦ
ꯑꯁꯤꯁꯤ ꯌꯥꯝ ꯀꯪꯉꯦ ꯍꯥꯏꯕꯗ ꯅꯪꯅ ꯑꯥ ꯀꯩꯅꯣꯗꯨꯗꯕꯨ ꯄꯩꯁꯥ ꯇꯤꯟꯅꯅꯕꯁꯨ ꯅꯠꯇꯕ ꯋꯥꯔꯤꯔꯩ ꯁꯥꯥꯗꯅ ꯑꯩ ꯋꯥꯈꯜꯗꯕꯨ ꯄꯨꯔꯤꯕ ꯃꯤ ꯅꯠꯇꯦꯅꯦ ꯄꯤꯔꯤꯕꯅ ꯃꯤꯅꯖꯅꯦ ꯇꯨꯝ꯭ꯔꯥ
ꯁꯨꯝꯃꯦ
ꯑꯪ ꯄꯣꯄꯥ ꯇꯔꯦꯠꯀꯤ ꯃꯅꯨꯡ ꯆꯜꯂꯤꯜꯂꯦ
ꯀꯔꯤ
ꯅꯪ ꯑꯣꯉꯛꯄꯇꯥꯔ ꯔꯦꯈꯤꯕꯕꯅꯤ ꯎ ꯆꯜꯂꯦꯕꯣ ꯑꯃꯨꯛ ꯄꯛꯇ ꯇꯤꯟꯅꯔꯤꯕꯁꯨ ꯅꯠꯇꯕ ꯊꯥꯏꯅ ꯇꯤꯟꯅꯈꯤꯕ ꯑꯗꯨꯒ ꯐꯣꯟ ꯇꯧꯔꯒ ꯄꯩꯁꯥ ꯄꯨꯒꯦ ꯍꯥꯏꯔꯦ ꯅꯪꯅ ꯄꯤꯕ ꯅꯠꯇ꯭ꯔꯣꯒꯣ ꯎ ꯇꯥꯕ꯭ꯔꯣ
ꯇꯥꯏ
ꯏꯟꯗꯤꯟ ꯇꯤꯚꯤꯗꯤ ꯄꯥꯎ ꯐꯥꯎꯅꯗ꯭ꯔꯕ
ꯍꯅꯗꯦ ꯃꯥꯁꯨ ꯐꯣꯟ ꯇꯧꯔꯛꯄ ꯄꯩꯁꯥ ꯄꯨ ꯌꯦꯛ ꯇꯥꯔꯦ ꯇꯜꯂꯦ
ꯀꯩ ꯁꯅꯣ ꯃꯃꯤ ꯄꯩꯁꯥ ꯄꯥꯏꯗꯅꯦ
ꯃꯥꯗꯤ ꯄꯩꯁꯥ ꯑ ꯑꯃꯇ ꯀꯥ ꯂꯩꯍꯟꯕ ꯑꯗꯨꯨꯝ ꯃꯁꯥꯅ
ꯅꯪ ꯅꯪ ꯃꯥꯟꯅꯕ
ꯑꯩꯒ ꯃꯥꯟꯅꯕꯗꯨꯗꯤ ꯄꯨꯗꯦꯗꯅ
ꯍꯣꯏ ꯑꯗꯨꯣ ꯆꯗꯗꯀꯥ ꯑꯗꯨ ꯑꯣꯏꯗꯅ
ꯎꯝ
ꯎꯝ ꯍꯣ ꯍꯣ ꯑꯣ ꯍꯣ ꯍꯣ ꯏꯁꯩ ꯁꯛꯅꯁꯤꯔꯣ
ꯀꯥꯗꯥꯏ ꯏꯁꯩꯅꯣꯗ
ꯑꯩ ꯁꯛꯂꯛꯎꯔꯥ
ꯎꯝ
ꯇꯒꯤꯔꯣ ꯉꯝꯒꯗ꯭ꯔꯣ ꯇꯥꯕ
ꯉꯝꯅꯤ ꯁꯛꯂꯛꯑꯣ
ꯀꯩ ꯢꯁꯩ ꯁꯥꯛꯂꯛꯎꯒꯦ ꯢꯁꯩꯁꯤ ꯀꯔꯝꯕꯒꯤ ꯁꯛꯁꯤꯔ ꯀꯥꯏꯅꯕꯒꯤ ꯁꯛꯁꯤꯔ ꯅꯠꯇ꯭ꯔꯥꯒ ꯅꯨꯡꯁꯤꯅꯕꯒꯤ ꯁꯥꯛꯁꯤꯔꯥ ꯅꯠꯇ꯭ꯔꯒ
ꯁꯛꯅꯤꯡꯕ ꯃꯑꯣꯡꯗ ꯁꯥꯛꯂꯛꯑꯣ ꯃꯩ ꯃꯨꯠꯈꯔꯦ
ꯊꯥꯢꯅꯒꯤ ꯏꯁꯩ ꯑꯃꯃ ꯊꯥꯏꯅꯩ ꯢꯁꯩ ꯑꯃ ꯑꯃꯝꯕꯁꯨ ꯑꯉꯥꯟꯕꯅꯤꯒꯤ ꯁꯥꯛꯂꯛꯎꯔ ꯌꯥꯝ ꯅꯨꯡꯁꯤꯕꯗꯣ
ꯁꯥꯛꯂꯛꯑꯣ
ꯀꯥꯎꯉꯝꯗ꯭ꯔꯕ ꯇꯧꯕꯗꯣ ꯇꯥꯏꯒꯀꯣ ꯀꯞꯄꯨ ꯀꯥꯞꯅꯤꯡꯢꯗ ꯁꯛꯇ꯭ꯔꯤꯉꯩꯗꯒꯤ
ꯏꯁ ꯍꯔꯦ ꯀ꯭ꯔꯤꯁꯅ
ꯏꯅꯦꯦ ꯏꯁꯩ ꯁꯛꯇ꯭ꯔꯤꯉꯩꯗꯒꯤꯅꯦ ꯁꯛꯀꯦ ꯇꯧꯔꯒ ꯁꯨꯔꯄꯥꯟ ꯍꯧꯔꯛꯕꯗ ꯄꯤꯥ ꯇꯔꯛꯑꯦ ꯑꯋꯥꯕꯒꯤ ꯃꯁꯛꯅꯦ ꯅꯠꯇꯔ
ꯃꯥꯅꯦ
ꯆꯦꯆꯥꯎꯕꯤ
ꯍꯥꯎꯅꯦ
ꯆꯦꯆꯥꯎꯕꯤ ꯐꯖꯕꯤ
ꯏꯁ ꯍꯔꯤ ꯀ꯭ꯔꯤꯁꯅ ꯌꯥꯔꯦ ꯃꯤꯅ ꯄꯤꯟꯆꯨꯅ ꯍꯦꯟꯅ ꯐꯖꯩ ꯍꯥꯏ ꯅꯣꯏ ꯅꯃꯥꯗꯤꯅ ꯄꯥꯎ ꯌꯥꯝ ꯂꯥꯛꯏ
ꯕꯤꯟꯇꯨꯗꯤ ꯂꯩꯍꯧꯔꯦꯗ
ꯊꯤ ꯐꯥꯢꯖꯤꯟꯂꯛꯒꯅꯤ ꯀꯤꯟ ꯆꯤꯟꯖꯤꯟꯂꯛꯒꯅꯤ
ꯅꯪꯅ ꯍꯦꯜꯂꯦꯗ ꯐꯖꯕ
ꯇꯥꯖꯥꯅꯤꯡꯗ꯭ꯔꯦ ꯇꯥꯖꯥꯅꯤꯡꯗ꯭ꯔꯦ ꯀꯥꯗ꯭ꯔ ꯃꯥꯗ꯭ꯔ
ꯅꯪꯗꯤ ꯃꯔꯝꯁꯨ ꯌꯥꯝ ꯃꯣꯛꯄꯤꯅꯤ ꯀꯛ ꯊꯠꯂꯛꯀꯅꯣ ꯑꯗꯨꯝ ꯃꯁꯥ ꯇꯠꯍꯟꯒꯗꯧꯅꯤ ꯑꯗꯨꯝ
ꯀꯩꯅꯣ ꯍꯥꯢꯁꯦ
ꯃꯁꯥ ꯇꯠꯍꯥꯜꯗꯧꯅꯦ ꯍꯥꯢꯕ ꯀꯥꯛꯊꯥꯠꯂꯛꯒꯅꯣ ꯍꯥꯢꯕ ꯃꯁꯛ ꯐꯖꯔꯒ ꯅꯣꯏꯇꯥꯛ